ꯇꯥꯕꯔꯣ꯫
ꯑꯥ ꯇꯥꯔꯦ ꯇꯥꯔꯦ꯫
ꯀꯩ ꯏꯟꯖꯥꯡ ꯆꯥꯔꯒꯦ꯫
ꯀꯩ ꯏꯟꯖꯥꯡ ꯆꯥꯔꯒꯦ ꯑꯩꯈꯣꯏꯁꯦ ꯉꯁꯤ ꯏꯔꯣꯜꯂꯦ ꯂꯐꯨ ꯏꯔꯣꯜꯂꯦ꯫ ꯑꯗꯨꯒ ꯀꯥꯡꯉꯧ ꯑꯃ ꯉꯧꯕ ꯃꯥꯜꯂꯦ ꯑꯩꯕꯨꯗꯤ ꯆꯥꯕꯨꯗꯤ ꯆꯥꯗ꯭ꯔꯤꯕꯀꯣ꯫ ꯑꯗꯨ ꯍꯥꯏꯔꯒꯅꯦ ꯅꯪꯅ ꯁꯨꯝ ꯑ ꯀꯔꯤ ꯀꯔꯝꯕ ꯃꯐꯝꯗꯅ ꯍꯦꯟꯅ ꯀꯣꯏꯕꯁꯤ ꯆꯠꯅꯤꯡꯒꯦ ꯍꯥꯏꯕꯗꯤ ꯑꯌꯡꯕ ꯑꯁꯥꯕ ꯅꯠꯇ꯭ꯔꯒ ꯏꯁꯤꯡ ꯂꯩꯕ ꯃꯐꯝ ꯂꯩꯗꯅꯀꯣ ꯑꯗꯨꯝ ꯈꯔ ꯑꯩꯅ ꯁꯨꯝ ꯆꯠꯅꯤꯡꯕ ꯀꯣꯏꯕ ꯑꯩꯈꯣꯏ ꯁꯥꯏꯠ ꯅꯠꯇ꯭ꯔꯒꯁꯨ ꯃꯄꯥꯟꯗ ꯆꯠꯅꯤꯡꯕꯁꯦ ꯀꯔꯝꯕ ꯃꯐꯝꯗꯅ ꯍꯦꯟꯅ ꯆꯠꯅꯤꯡꯒꯦ ꯍꯥꯏꯔꯥꯞ ꯍꯥꯢꯌꯨꯅꯦ
ꯑꯩꯗꯤ ꯎ ꯋꯥ ꯀꯩꯀꯩ ꯍꯧꯕꯕꯨꯗꯤꯀꯣ ꯁꯃꯨꯗ꯭ꯔ
ꯁꯃꯨꯗꯔ
ꯃꯄꯥꯟꯒꯨꯝꯕ ꯢꯁꯤꯡ ꯂꯩꯕ ꯖꯒꯥꯁꯦ ꯍꯥꯏꯕꯗꯤ ꯑꯗꯨꯝ ꯑꯗꯨꯃꯥꯏꯅ ꯇꯧꯕꯗꯣ ꯑꯝꯇꯁꯨ ꯆꯠꯄ ꯐꯪꯗ꯭ꯔꯤꯕꯀꯣ ꯑꯗꯨꯒ ꯏꯁꯤꯡꯒꯨꯝꯕꯅ ꯍꯦꯟꯅ ꯀꯤꯗꯤ ꯌꯥꯝ ꯀꯤꯖꯕ ꯑꯗꯨꯒ
ꯀꯤꯗꯤ ꯌꯥꯝ ꯀꯤꯖꯕ ꯑꯗꯨꯒ ꯏꯁꯥꯗ ꯅꯨꯡꯉꯥꯏꯕ ꯑꯣꯏꯕꯗꯣ
ꯂ ꯑꯗꯩ ꯌꯥꯝ ꯄꯥꯝꯖꯕ ꯅꯨꯡꯉꯥꯏꯕ ꯑꯣꯏꯕꯗꯣ ꯑꯗꯒꯤ ꯀꯩꯅꯣꯒꯨꯝꯕ ꯎ ꯋꯥ ꯑꯩꯗ ꯆꯠꯄꯁꯤꯅ ꯑꯃꯨꯛ ꯈꯔ ꯀꯤꯕꯒꯨꯝ ꯀꯩꯒꯨꯝ ꯇꯧꯋꯦꯕꯀꯣ ꯍꯥꯏꯕꯗꯤ ꯂꯤꯟ ꯀꯥꯡꯒꯨꯝꯕ ꯂꯩꯔꯝꯒꯗ꯭ꯔꯥ ꯑꯗꯒꯤ ꯀꯩꯅ ꯖꯤꯕ ꯀꯩꯀꯩ ꯂꯩꯔꯝꯒꯗ꯭ꯔꯥ ꯈꯣꯠꯀꯗ꯭ꯔꯥ
ꯖꯤꯕ ꯀꯩ ꯀꯩ ꯂꯩꯔꯝꯒꯗ꯭ꯔꯥ ꯈꯣꯠꯀꯗꯔ ꯍꯥꯏꯕꯒꯤ
ꯈꯣꯠꯄ ꯇꯧꯕꯗꯣ ꯁꯨꯃꯥꯏꯅ ꯇꯧꯋꯦ ꯑꯗꯨꯝ ꯆꯠꯄ ꯆꯠꯅꯤꯡꯕꯗꯤ ꯑꯗꯨꯝ ꯏꯁꯤꯡ ꯂꯩꯕ ꯖꯒꯥꯁꯤꯅ ꯍꯦꯟꯅ ꯆꯠꯅꯤꯡꯕ ꯑꯣꯏ ꯅꯪꯒꯤꯗꯤ ꯀꯃꯥꯏꯅ ꯇꯧꯒꯦ
ꯆꯠꯅꯤꯡꯕ ꯑꯣꯏ ꯅꯪꯒꯤꯗꯤ ꯀꯃꯥꯏꯅ ꯇꯧꯒꯦ ꯑꯩꯁꯨ ꯍꯣꯏ ꯏꯁꯤꯡ ꯂꯩꯕ ꯖꯒꯥꯁꯦ ꯆꯠꯅꯤꯡꯉꯦ ꯆꯠꯅꯤꯡꯉꯦ ꯍꯥꯏꯕꯗꯤ ꯏꯁꯤꯡꯗ ꯀꯨꯝꯃꯒ ꯁꯥꯟꯅꯕꯒꯤ ꯃꯍꯥꯎꯁꯦ ꯑꯗꯨꯝ ꯏꯁꯤꯡ ꯍꯥꯏꯔꯤꯁꯦ ꯇꯨꯔꯦꯟꯒꯨꯝꯕ ꯅꯠꯇꯦꯀꯣ ꯁꯃꯨꯗ꯭ꯔꯒꯨꯝꯕꯒꯤ ꯋꯥꯅꯤꯀꯣ ꯑꯗꯨꯒꯨꯝꯕꯗꯅ ꯍꯦꯟꯅ ꯑꯩꯈꯣꯏꯅꯁꯨ ꯇꯣꯏꯅ ꯐꯪꯗꯕꯩꯗꯤ ꯑꯣꯏꯗꯣꯏꯅꯦꯕꯀꯣ ꯑꯗꯨꯝ ꯁꯃꯨꯗ꯭ꯔꯒꯨꯝꯕꯗ ꯁꯥꯟꯅꯕꯒꯤ ꯃꯍꯥꯎꯁꯦ ꯈꯪꯗꯦ ꯑꯩ ꯌꯥꯝꯅ ꯁꯥꯟꯅꯅꯤꯡꯉꯦ ꯑꯗꯨꯒ ꯏꯊꯟꯗꯕꯨꯗꯤ ꯅꯠꯇꯦꯀꯣ ꯆꯠꯂꯒꯗꯤ ꯑꯗꯨꯝ ꯏꯃꯥꯟꯅꯕ ꯑꯩꯈꯣꯏ ꯈꯪꯗꯦ ꯑꯩꯈꯣꯏ ꯃꯉꯥ ꯇꯔꯨꯛ ꯌꯥꯝ ꯌꯥꯝꯈ꯭ꯔꯒꯁꯨ ꯅꯨꯡꯉꯥꯏꯇꯦ ꯅꯨꯡꯉꯥꯏꯕꯁꯨ ꯂꯩ ꯇꯧꯕꯇꯕꯨ ꯃꯤꯁꯦ ꯌꯥꯝ ꯌꯥꯝꯃꯟꯈ꯭ꯔꯒꯗꯤ ꯉꯁꯥꯏꯒꯤ ꯄꯨꯟꯕ ꯊꯕꯛꯁꯦ ꯈꯤꯇꯪ ꯈꯦꯟꯗꯣꯛꯅꯔꯦꯕꯀꯣ ꯆꯠꯂꯤꯕ ꯒ꯭ꯔꯨꯞ ꯈꯥꯏꯗꯣꯛ ꯍꯦꯛꯇ ꯑꯣꯏꯌꯦꯕ ꯑꯗꯨꯅ ꯃꯤ ꯃꯉꯥ ꯇꯔꯨꯛ ꯇꯔꯦꯠꯀꯣ ꯌꯥꯝꯗꯕꯤꯗ ꯁꯤ ꯆꯥꯡꯗ ꯑꯗꯨꯃꯥꯏꯅ ꯆꯠꯂꯒ ꯁꯥꯟꯅꯕ ꯈꯣꯠꯄꯗꯣ ꯑꯗꯣ ꯑꯗꯨꯒꯨꯝꯕꯗꯣ ꯌꯥꯝ ꯄꯥꯝꯃꯦ ꯑꯗꯨꯒ ꯑꯗꯨ ꯅꯠꯇ꯭ꯔꯤꯀꯥꯟꯗ ꯑꯩꯅ ꯌꯥꯝ ꯄꯥꯝꯖꯕꯁꯦ ꯑꯦꯌꯥꯔꯄꯣꯔꯠꯀꯨꯝꯕ ꯆꯠꯄꯗ ꯑꯗꯨꯝ ꯄꯨꯜꯂꯒ ꯆꯠꯂꯒ ꯑꯈꯣꯏꯒꯤ ꯇꯣꯡꯉꯅꯤꯒ ꯍꯥꯏꯕꯒꯤ ꯑꯃ ꯅꯨꯡꯉꯥꯏꯕꯗꯣ ꯑꯗꯨꯒꯨꯝꯕꯗꯣ ꯆꯠꯇ꯭ꯔꯤꯉꯩꯗꯒꯤ ꯑꯗꯨꯒꯤ ꯃꯨꯃꯦꯟꯗꯨꯅ ꯍꯦꯟꯅ ꯑꯃꯨꯛ ꯏꯁꯥꯁꯦ ꯌꯥꯝꯅ ꯄꯥꯝꯕꯗꯣ ꯑꯗꯨꯃꯥꯏꯅ ꯇꯧꯋꯦꯕ ꯑꯩꯒꯤ ꯑꯣꯏꯅ ꯑꯗꯣ ꯅꯪ ꯍꯣꯏ ꯏꯁꯤꯡꯒꯨꯝꯕ ꯃꯐꯝꯗꯨꯅꯕꯨꯗꯤ ꯍꯦꯟꯅ ꯆꯠꯅꯤꯡꯉꯦ ꯍꯥꯏꯈ꯭ꯔꯦ ꯑꯗꯨ ꯅꯠꯇꯕ ꯁꯨꯝ ꯂꯝ ꯑꯣꯏꯅ ꯅꯪꯅ ꯀꯔꯤ ꯀꯔꯤ ꯂꯝ ꯆꯠꯅꯤꯡꯒꯦ ꯍꯥꯏꯕꯗꯣ ꯂꯝ ꯑꯃꯅꯤ ꯅꯪ ꯑꯣꯏꯔꯁꯨ ꯍꯥꯏꯕꯤꯌꯨꯅꯦ
ꯂꯝꯁꯦ ꯑꯌꯥꯝꯕꯅꯗꯤ ꯑꯗꯨꯝ ꯍꯣꯏ ꯃꯄꯥꯟ ꯂꯝꯕꯨ ꯑꯣꯏꯔꯗꯤ ꯌꯥꯏ ꯑꯩꯈꯣꯏ ꯁꯤꯒꯤ
ꯃꯄꯥꯜ ꯂꯝ ꯑꯣꯏꯔꯗꯤ ꯌꯥꯏ ꯑꯩꯈꯣꯏ ꯁꯤꯒꯤ ꯅꯠꯇꯕ ꯀꯣ ꯑꯩꯈꯣꯏ ꯁꯤꯒꯤ ꯑꯩꯈꯣꯏꯒꯤ ꯇꯔꯦꯠ ꯂꯩꯕꯁꯤ ꯅꯠꯇꯕ ꯑꯇꯣꯞꯄ ꯃꯐꯝ
ꯃꯌꯥꯝꯅ ꯆꯠꯂꯤꯕ ꯃꯐꯝꯁꯤ ꯉꯥꯏꯌꯦꯅ ꯆꯠꯅꯤꯡꯕ ꯑꯗꯩ ꯑꯩꯈꯣꯏꯁꯨ ꯆꯠꯅꯉꯥꯏ ꯃꯔꯨꯞ
ꯆꯠꯅꯤꯉꯥꯏ ꯃꯔꯨꯞ ꯑꯃ ꯇꯧꯔꯤ ꯃꯐꯝꯗꯨꯁꯨ ꯆꯠꯅꯤꯡꯉꯦ ꯑꯗꯨꯝ ꯊꯥꯑꯣꯏꯅ ꯆꯠꯄ ꯍꯥꯏꯗꯤ ꯑꯗꯨꯝ
ꯃꯌꯥꯝ
ꯃꯌꯥꯝꯒ ꯄꯨꯜꯂꯒ ꯆꯠꯂ ꯆꯠꯅꯤꯡꯉꯦ
ꯑꯗꯒꯤ ꯎꯟ ꯇꯥꯕ ꯃꯐꯝꯁꯨ ꯌꯥꯝ ꯆꯠꯅꯤꯡꯉꯦ ꯎꯟ ꯇꯥꯕ ꯃꯐꯝꯁꯨ ꯌꯥꯝ ꯅꯨꯡꯉꯥꯏꯗꯧ ꯃꯥꯟ ꯎꯟ ꯇꯥꯐꯝ ꯍꯥꯏꯗꯤ ꯑꯝꯇ ꯑꯣꯏꯕ ꯌꯥꯔꯀꯣ
ꯎꯟ ꯇꯥꯕ ꯃꯐꯝ ꯍꯥꯏꯗꯤ ꯑꯃꯦꯛꯇ ꯑꯣꯏꯕ ꯌꯥꯏꯑꯦꯕꯀꯣ
ꯑꯗꯒꯤ ꯐꯤꯂꯝꯗ ꯌꯥꯎꯕ
ꯍꯣꯏ ꯑꯗꯨꯅꯦ ꯐꯤꯂꯝꯗ ꯌꯥꯎꯕ ꯑꯃ ꯃꯣꯏ ꯑꯍꯨꯝꯒꯤ ꯀꯩꯅꯣ ꯇꯧꯕꯒꯤ ꯌꯥꯎꯕ ꯌꯥꯝ ꯐꯥꯎꯕ
ꯗꯨꯏꯁꯨ ꯑꯗꯨꯏ ꯃꯐꯝꯗꯨ ꯌꯥꯝ ꯆꯠꯅꯤꯡꯉꯦ
ꯑꯗꯨꯏꯁꯨ ꯑꯗꯨ ꯃꯐꯝꯗ ꯌꯥꯝ ꯆꯠꯅꯤꯡꯉꯦ ꯑꯥ ꯑꯈꯣꯏꯒꯤ ꯃꯊꯛ ꯋꯥꯏꯗ ꯂꯩꯕꯗꯣ ꯍꯣꯏ ꯑꯗꯨꯅꯦ ꯍꯧꯖꯤꯛꯀꯤ ꯈꯪꯗꯦ ꯀꯣꯏꯕꯁꯦ ꯑꯃꯨꯛꯇꯪꯗꯤ ꯌꯥꯝ ꯆꯠꯅꯤꯡꯉꯦ ꯍꯥꯏꯕꯗꯤ ꯑꯈꯣꯏ ꯁ꯭ꯋꯥꯏꯗꯕꯨꯗꯤ ꯑꯗꯨꯝ ꯄꯪꯆ ꯆꯠꯅꯩ ꯁꯤ ꯅꯠꯇꯕ ꯈꯤꯇꯪ ꯃꯄꯥꯟ ꯊꯣꯛꯑꯒ ꯍꯥꯏꯇꯥꯔꯦꯀꯣ ꯁ꯭ꯋꯥꯏꯗ ꯅꯠꯇꯕ ꯍꯥꯏꯇꯥꯔꯦ ꯑꯗꯨꯃꯥꯏꯅ ꯏꯃꯥꯟꯅꯕ ꯃꯈꯩ ꯄꯨꯜꯂꯒ ꯌꯥꯝ ꯆꯠꯅꯤꯡꯉꯦ ꯑꯗꯨꯃꯥꯏꯅ ꯑꯃꯨꯛꯇꯪꯗ ꯑꯣꯏꯔꯁꯨ ꯍꯥꯏꯗꯤ ꯃꯍꯥꯎꯗꯣ ꯌꯥꯝ ꯇꯣꯉꯥꯟꯒꯗꯕꯗꯣꯀꯣ ꯑꯗꯨꯅ ꯑꯗꯨꯃꯥꯏꯅ ꯑꯃꯨꯛ ꯑꯃꯨꯛꯇꯤ ꯑꯗꯨꯃꯥꯏꯅꯗꯤ ꯆꯠꯇꯤ ꯆꯠꯅꯤꯡꯉꯦ ꯆꯠꯄꯁꯨ ꯉꯝꯕꯁꯨ ꯑꯣꯏꯁꯅꯨ ꯑꯗꯨꯒ ꯑꯗꯨꯃꯥꯏꯅꯗꯤ ꯂꯩ ꯑꯗꯨꯒ ꯍꯧꯖꯤꯛꯀꯤ ꯑꯩꯅ ꯂꯝ ꯑꯇꯣꯞꯄ ꯁꯨꯝ ꯆꯠꯅꯤꯡꯕꯁꯦ ꯑꯩꯗꯤ ꯂꯝꯗꯨꯒꯤ ꯈꯛꯇ ꯅꯠꯇꯕ ꯑꯩ ꯀꯩ ꯍꯥꯏꯅꯤ ꯃꯣꯏꯒꯤ ꯇꯣꯉꯥꯟꯕ ꯃꯣꯏꯒꯤ ꯆꯤꯟꯖꯥꯛꯀꯨꯝꯕꯁꯦ ꯑꯩꯗꯤ ꯌꯥꯝ ꯇꯪꯅꯤꯡꯉꯦꯕ ꯍꯥꯏꯕꯗꯤ ꯃꯣꯏ ꯁ꯭ꯋꯥꯏꯗꯅ ꯀꯔꯤ ꯆꯤꯟꯖꯥꯛ ꯄꯥꯝꯃꯤ ꯀꯃꯥꯏꯅ ꯆꯥꯅꯩ ꯍꯥꯏꯕꯁꯦ ꯑꯩꯁꯦ ꯀꯌꯥ ꯍꯩꯅꯒꯟꯕꯗꯤ ꯑꯣꯏꯗꯦꯕꯀꯣ ꯍꯥꯏꯕꯗꯤ ꯍꯦꯛꯇ ꯑꯃ ꯍꯦꯛꯇ ꯆꯥꯁꯤꯟꯕꯗ ꯑꯩꯅ ꯍꯥꯟꯅ ꯆꯥꯈꯤꯗꯕ ꯑꯅꯧꯕ ꯄꯣꯠ ꯑꯃ ꯇ꯭ꯔꯥꯏ ꯇꯧꯕ ꯃꯇꯝꯗ ꯁꯠ ꯁꯠ ꯍꯩꯖꯤꯟꯅꯧ ꯍꯥꯏꯕ ꯃꯤꯗꯨꯗꯤ ꯀꯌꯥ ꯑꯣꯏꯗꯤ ꯑꯣꯏꯒꯟꯗꯦ ꯑꯗꯨꯕꯨ ꯆꯥꯈ꯭ꯔꯒꯗꯤ ꯑꯃꯨꯛ ꯃꯇꯝ ꯈꯤꯇꯪ ꯆꯪꯉꯒꯁꯨ ꯑꯗꯨꯝꯗꯤ ꯉꯝꯒꯤꯕꯀꯣ ꯑꯗꯨꯝ ꯆꯥꯕꯗꯤ ꯑꯗꯨꯒ ꯐꯠ ꯑꯍꯥꯟꯕ ꯆꯥꯕꯗ ꯆꯨꯁꯤꯟꯅꯔꯒ ꯌꯥꯝ ꯍꯥꯎꯋꯤ ꯈꯣꯠꯂꯤ ꯇꯧꯕ ꯑꯗꯨꯒꯨꯝꯕꯗꯤ ꯄꯥꯛꯇꯤ ꯑꯣꯏꯒꯟꯗꯦꯕꯀꯣ ꯑꯗꯨ ꯑꯣꯏꯔꯒꯁꯨ ꯇꯪꯗꯤ ꯌꯥꯝ ꯇꯪꯉꯒ ꯌꯦꯡꯅꯤꯡꯕ ꯍꯥꯏꯗꯤ ꯂꯝ ꯂꯝꯒꯤ ꯃꯥꯒꯤ ꯃꯥꯒꯤ ꯑ ꯆꯥꯕ ꯊꯛꯄ ꯄꯒꯤ ꯃꯑꯣꯡ ꯍꯥꯏꯇꯥꯥꯔꯦꯀꯣ ꯑꯅꯧ ꯑꯅꯧꯕꯁꯦ ꯁꯤꯒꯨꯝꯕꯁꯦ ꯌꯥꯝ ꯏꯁꯥꯗ ꯌꯥꯝꯅ ꯑ ꯄꯥꯝꯖꯕꯗꯣ ꯑꯣꯏꯌꯦꯕꯀꯣ ꯑꯗꯣ ꯅꯪꯒꯤꯗꯤ ꯀꯃꯥꯏꯅ ꯑꯣꯏꯒꯦ
ꯑꯩꯒꯤꯗꯤ ꯑꯗꯨꯝ ꯆꯥꯕ ꯊꯛꯄꯒꯤꯗꯤ ꯊꯣꯏꯗꯣꯛꯄ ꯄ꯭ꯔꯣꯕ꯭ꯂꯦꯝꯗꯤ ꯂꯩꯇꯦ ꯑꯗꯨꯝ ꯍꯥꯏꯗꯤ ꯂꯩ ꯂꯩꯔꯤꯕ ꯃꯐꯝꯗꯨꯒꯤ ꯑꯗꯨꯝ ꯆꯤꯟꯖꯥꯛꯇꯨ ꯑꯗꯨꯝ ꯐꯖꯅ ꯑꯩꯉꯣꯟꯗ ꯑꯗꯨꯝ ꯑꯗꯨꯝ ꯍꯥꯏꯗꯤ ꯑꯩꯁꯤ ꯆꯥꯅꯤꯡꯉꯤ ꯁꯤꯜꯂꯤ ꯊꯨꯝꯃꯤ ꯌꯥꯛꯏ ꯍꯥꯏꯕꯒꯤ ꯊꯣꯏꯗꯣꯛ ꯄꯥ ꯀꯩꯝ ꯂꯩꯇꯦ ꯑꯗꯨꯝ ꯑꯩꯗꯤ ꯑꯗꯨꯝ ꯉꯝꯅꯉꯥꯏ ꯑꯗꯨꯝ ꯆꯥ ꯑꯗꯒꯤ ꯑꯗꯒꯤ ꯄꯥꯝꯁꯨ ꯄꯥꯝꯃꯦꯕ ꯆꯥꯕ ꯊꯛꯄꯗ ꯑꯩꯗꯤ ꯑꯗꯨ ꯆꯥꯏ ꯑꯗꯥ ꯆꯥꯗꯦ ꯇꯧꯕꯗꯣ ꯑꯗꯨꯐꯥꯎ ꯆꯥ
ꯕꯣꯛ ꯆꯥꯗ꯭ꯔꯤꯕꯀꫭ ꯑꯩ ꯑꯌꯥꯝꯕꯅ ꯂꯣ ꯆꯥꯕ
ꯍꯥꯏꯗꯤ ꯆꯥꯕ ꯊꯛꯄꯒꯤꯗꯤ ꯂꯝ ꯆꯠꯄ ꯀꯥꯟꯗ ꯄ꯭ꯔꯣꯕ꯭ꯂꯦꯝꯗꯤ ꯂꯩꯇꯦꯗ ꯑꯗꯨꯝ ꯅꯨꯡꯉꯥꯏꯕꯗꯣ ꯑꯣꯏꯌꯦꯕ ꯉꯝꯅ ꯉꯝꯅ ꯑꯗꯨꯝ ꯆꯥꯕꯗꯣ
ꯑꯩꯒꯤꯅ ꯑꯃꯨꯛꯅꯦ ꯍꯥꯏꯕꯗꯤ ꯀꯔꯤꯗ ꯅꯨꯡꯉꯥꯏꯇꯒꯦ ꯍꯥꯏꯔ ꯀꯥꯟꯁꯤꯗ ꯆꯤꯁꯀꯨꯝꯕ ꯁꯪꯒꯣꯝꯒꯨꯝꯕꯒꯤ ꯄ꯭ꯔꯥꯗꯛꯁꯦ ꯑꯩꯁꯦ ꯀꯌꯥ ꯍꯩꯅꯒꯟꯗꯦꯕ ꯑꯦꯂꯔꯖꯤꯃꯛꯇꯤ ꯅꯠꯇꯦ ꯑꯗꯨꯒꯁꯨ ꯃꯣꯏꯒꯤ ꯃꯅꯝꯒꯨꯝꯕꯁꯦ ꯊꯦꯡꯅꯕꯗ ꯏꯁꯥꯗ ꯈꯤꯇꯪ ꯍꯩꯅꯗꯕꯗꯣ ꯑꯣꯠꯊꯣꯛꯅꯤꯡꯕꯒꯨꯝꯕ ꯑꯗ ꯀꯣꯛ ꯉꯥꯎꯔꯤ ꯉꯥꯎꯔꯤ ꯇꯧꯕꯒꯨꯝꯕꯁꯦ ꯁꯨꯃꯥꯏꯅ ꯍꯦꯛꯇ ꯇꯧꯒꯜꯂꯦꯕ ꯆꯤꯁꯀꯨꯝꯕ ꯁꯪꯒꯣꯝꯒꯨꯝꯕꯒꯤ ꯁꯦꯝꯕ ꯄꯣꯠꯁꯦ ꯑꯗꯨꯅ ꯀꯩ ꯍꯥꯏꯅꯤ ꯑ ꯑꯗꯨꯅ ꯁꯦꯝꯕ ꯅꯠꯇ꯭ꯔꯒꯕꯨꯗꯤ ꯑꯗꯨꯝ ꯑꯩꯁꯨ ꯉꯝꯅꯕ ꯑꯗꯨꯝ ꯆꯥꯏꯌꯦꯀꯣ ꯑꯗꯨꯒ ꯃꯅꯝꯒꯨꯝꯕ ꯌꯥꯝ ꯀꯟꯕ ꯄꯣꯠꯁꯦ ꯁꯤꯒꯨꯝꯕꯁꯤꯅꯦꯕ ꯑꯩꯅ ꯈꯤꯇꯪ ꯍꯩꯅꯕ ꯋꯥꯠꯂꯤꯁꯦ ꯍꯥꯏꯕꯗꯤ ꯂꯩꯗꯅ ꯑꯗꯨꯝ ꯀꯩꯅꯣꯝꯇ ꯍꯥꯏꯔꯁꯨ ꯁꯝꯅ ꯍꯥꯏꯔꯕꯗ ꯑꯩꯈꯣꯏ ꯁꯤꯒꯤ ꯍꯋꯥꯏꯖꯥꯔꯒꯨꯝꯕ ꯉꯥꯔꯤꯒꯨꯝꯕꯁꯦ ꯑꯇꯣꯞꯄ ꯆꯥꯗꯕ ꯃꯤ ꯑꯃꯅ ꯅꯝꯕ ꯃꯇꯝꯗ ꯅꯝꯊꯤ ꯈꯣꯠꯂꯤ ꯑꯗꯒꯤ ꯍꯩꯅꯗꯦꯗꯅꯀꯣ ꯁꯨꯃꯥꯏꯅ ꯍꯥꯏ ꯇꯔꯦ ꯑꯩꯁꯨ ꯁꯨꯃꯥꯏꯅꯃꯛ ꯀꯟꯕ ꯅꯠꯇ꯭ꯔꯒꯁꯨ ꯈꯤꯇꯪ ꯍꯦꯟꯅ ꯃꯅꯝ ꯆꯦꯟꯕ ꯄꯣꯠꯀꯨꯝꯕꯁꯦ ꯑꯩꯅ ꯍꯥꯟꯅ ꯆꯥꯈꯤꯕ ꯅꯠꯇ꯭ꯔꯒꯗꯤ ꯑꯗꯨꯝ ꯍꯩꯅꯕꯁꯨ ꯌꯥꯎꯋꯦ ꯑꯗꯨꯁꯨ ꯑꯅꯝꯕꯅ ꯁꯨꯃꯥꯏꯅ ꯃꯅꯝ ꯆꯦꯟꯕ ꯄꯣꯠꯁꯦ ꯁꯤ ꯀꯌꯥ ꯍꯅꯒꯟꯗꯦꯕ ꯑꯗꯨꯅꯅꯤ ꯉꯁꯥꯏꯒꯤ ꯆꯤꯁꯀꯨꯝꯕ ꯁꯪꯒꯣꯝꯒꯨꯝꯕꯁꯤꯁꯨ ꯉꯁꯥꯏꯒꯤ ꯃꯣꯏꯒꯤ ꯃꯅꯝ ꯑꯃ ꯑꯗꯨꯝ ꯊꯣꯛꯆꯕꯗꯣ ꯑꯗ ꯑꯗꯨꯒꯨꯝꯕꯗꯨꯅꯦꯕ ꯑꯩꯅ ꯌꯥꯝ ꯍꯩꯅꯗ꯭ꯔꯤꯁꯦ ꯑꯗꯣ ꯑꯗꯨ ꯅꯠꯇꯕ ꯑꯇꯩꯗꯤ ꯑꯗꯨꯝ ꯑꯗꯨꯝ ꯆꯥꯅꯤꯡꯉꯦ ꯑꯗꯨꯒ ꯇ꯭ꯔꯥꯏꯁꯨ ꯑꯗꯨꯝ ꯇꯧꯅꯤꯡꯕꯗ ꯇꯧꯋꯦꯕ ꯏꯁꯥꯁꯦ ꯑꯗꯨꯅꯤꯗ ꯑꯗꯣ ꯈꯪꯗꯦ ꯀꯃꯥꯏ ꯀꯃꯥꯏꯅ ꯇꯧꯕꯅꯣ ꯑꯗꯨꯗꯤ ꯑꯗꯨꯝ ꯌꯦꯡꯅꯤꯡꯉꯦ ꯍꯥꯏꯕꯒꯤ ꯋꯥꯈꯥꯛ ꯑꯗꯅꯦ ꯍꯩꯅꯕ ꯍꯩꯅꯗꯕꯗꯨꯅ ꯑꯃ ꯑꯣꯏꯈ꯭ꯔꯒꯀꯣ
ꯑꯗ ꯍꯥꯏꯔꯒ ꯑꯩ ꯅꯉꯣꯟꯗ ꯋꯥꯔꯤ ꯑꯃ ꯇꯝꯒꯦ ꯇꯝꯅ ꯀꯥꯎꯏꯅꯦ ꯑꯩꯈꯣꯢ ꯕꯦꯝꯅꯅꯦ ꯉꯁꯥꯏ ꯋꯥ ꯑꯃ ꯍꯧꯗꯣꯛꯂꯛꯄ ꯃꯣꯏꯒꯤ ꯗꯨꯀꯥꯟꯗ ꯍꯥꯏꯕ꯭ꯔꯥ ꯀꯩꯅꯣ ꯇꯧꯔꯕꯗ ꯌꯨꯝ ꯃꯣꯏꯒꯤꯗ ꯑꯗꯨꯗ ꯑꯩꯁꯦ ꯃꯣꯏ ꯀꯅꯥꯅꯣ ꯀꯅꯥꯅꯣ ꯑꯃꯅ
ꯅ
ꯀꯩꯅꯣ ꯃꯌꯥ ꯑꯣꯏꯅꯤꯡꯉꯦ ꯈꯣꯠꯂꯦ ꯍꯥꯏꯔꯦ ꯅꯪ ꯀꯔꯤ ꯈꯜꯂꯤꯅꯣ ꯈꯣꯠꯂꯤꯅꯣ ꯑꯩꯅ ꯑꯁ ꯑꯗꯨꯒꯤ ꯃꯇ ꯌꯥꯝ ꯋꯥꯠꯂꯤꯦꯗ ꯍꯥꯏꯕꯗꯤ ꯌꯨꯝ ꯀꯩꯝ ꯁꯥꯕꯁꯨ ꯅꯠꯇꯦ ꯀꯔꯤꯝ ꯇꯧꯕꯁꯨ ꯅꯠꯇꯦ ꯑꯗꯨꯗꯤ ꯀꯔꯤꯝ ꯈꯜꯂꯨꯅꯨ ꯈꯣꯠꯂꯨꯅꯨ ꯁꯨꯝ ꯃꯣꯏ ꯀꯩꯅꯣ ꯇꯧꯕ ꯊꯤꯕ ꯅꯦ ꯈꯣꯠꯄꯅꯦ ꯅꯤꯁꯥ ꯄꯣꯠꯁꯥ ꯆꯥꯗꯕ ꯑꯗꯩ ꯒ꯭ꯌꯥꯟ ꯇꯥꯕ ꯂꯩꯃꯤꯟꯅꯕꯗ ꯅꯨꯡꯉꯥꯏꯖꯗꯕ ꯈꯣꯠꯇꯕ ꯑꯗꯨꯏꯗꯣ ꯊꯤꯕꯅꯦ ꯈꯣꯠꯄꯅꯦ ꯑꯗꯨꯝ ꯅꯪꯅꯕꯨ ꯌꯥꯔꯗꯤ ꯀꯩꯁꯨ ꯀꯥꯏꯗꯦꯅ ꯑꯗꯨꯃꯥꯢ ꯍꯥꯏꯔꯛꯄ ꯑꯗꯨꯗꯨꯒꯤ ꯑꯩꯗꯨ ꯀꯗꯤ ꯀꯔꯤ ꯍꯥꯏꯗꯣꯏꯅꯣ ꯈꯪꯗꯕꯗꯣ ꯑꯗꯨ ꯑꯩꯅ ꯌꯥꯔꯤꯉꯩꯗ ꯑꯩ ꯑꯗꯨꯝ ꯀꯩꯅꯣ ꯇꯧꯕ ꯂꯩ ꯍꯣꯏ ꯍꯥꯏꯈ꯭ꯔꯣ ꯈꯣꯠꯈ꯭ꯔꯣ ꯑꯗꯨꯅ ꯍꯥꯏꯈꯤꯕ
ꯍꯣ ꯑꯗꯨꯅꯤꯗ ꯑꯗꯨꯕꯨꯗꯤ ꯐꯩꯌꯦ ꯃꯤꯅ ꯍꯥꯏꯖ ꯁꯨꯝ ꯐꯩ ꯈꯣꯠꯂꯤ ꯈꯪꯕꯗꯨꯒꯤ ꯍꯥꯏꯔꯛꯏꯅꯦ ꯑꯗꯨ ꯑꯣꯏꯔꯁꯨ ꯅꯪ ꯑꯃ ꯅꯪꯒꯤ ꯂꯩꯖꯕꯅꯤꯅ ꯑ ꯍꯥꯏꯕꯗꯤ ꯂꯩꯖꯕ ꯍꯥꯏꯕꯗꯤ ꯅꯪꯒꯤ ꯍꯥꯟꯅ ꯈꯪꯅꯕ ꯑꯃ ꯂꯩꯔꯕꯅꯤꯅ ꯍꯧꯪꯖꯤꯛꯇꯤ ꯀꯩꯗꯧꯔꯨꯅꯤ ꯅꯠꯇ꯭ꯔꯥ ꯑꯃꯨꯛ ꯃꯤꯉꯣꯟꯗꯁꯨ ꯌꯦꯠ ꯑꯅꯧꯕꯗꯨꯗꯁꯨ ꯑꯃꯨꯛ ꯍꯥꯏꯕꯗꯤ ꯂꯩꯇꯕ ꯁꯥꯔꯒ ꯑꯗꯨꯝ ꯍꯣꯏ ꯍꯥꯏꯔꯒꯗꯤ ꯑꯩꯗ ꯁꯔꯨꯛꯇꯤ ꯑꯗꯨꯃꯥꯏꯅ ꯊꯪꯉꯩ ꯁꯦꯡꯅ ꯁꯨꯃꯥꯏ ꯁꯨꯃꯥꯏꯅ ꯇꯧꯋꯦ ꯈꯣꯠꯂꯦ ꯑꯩ ꯁꯨꯃꯥꯏꯅ ꯂꯩꯔꯦ ꯍꯥꯏꯗꯣꯛꯈꯤꯕꯗꯨꯅ ꯐꯩ ꯑꯗꯒꯤ ꯑꯔꯤꯕꯗꯨꯁꯨ ꯑꯅꯧꯕ ꯑꯃ ꯂꯥꯛꯀꯥꯟꯗ ꯑꯗꯨꯃꯥꯏꯅ ꯆꯠꯂꯒꯗꯤ ꯙꯔꯃ ꯅꯠꯇꯦꯗꯅ ꯑꯗꯨ ꯊꯕꯛꯇꯨꯗꯤ ꯑꯗꯨꯅ ꯑꯗꯨꯃꯥꯏꯅ ꯑꯗꯨꯝ ꯁꯦꯡꯅ ꯍꯥꯏꯗꯣꯛꯈꯣ ꯀꯩꯁꯨ ꯀꯥꯏꯗꯦ ꯍꯧꯖꯤꯛꯇ ꯍꯥꯏꯕꯗꯤ ꯑꯉꯥꯡꯁꯨ ꯅꯠꯇ꯭ꯔꯕꯅꯤꯅ ꯑꯗꯨꯝ ꯑꯦ ꯁꯤꯁꯤ ꯂꯩꯔꯦ ꯑꯗꯣ ꯍꯥꯏꯕꯗꯤ ꯃꯔꯝꯗꯣ ꯍꯥꯏꯗꯕꯤꯗ ꯄꯥꯝꯗꯦ ꯈꯤꯇꯪ ꯍꯥꯏꯔꯒꯗꯤ ꯃꯣꯏꯅ ꯑꯗꯨꯝ ꯅꯨꯡꯉꯥꯏꯈꯤꯗꯕꯁꯨ ꯌꯥꯏ ꯅꯠꯇ꯭ꯔꯒꯁꯨ ꯑꯃꯨꯛꯀ ꯑꯃꯨꯛ ꯍꯟꯅꯁꯨ ꯑꯃꯨꯛ ꯑꯦꯄ꯭ꯔꯣꯁ ꯇꯧꯔꯛꯄꯗꯤ ꯌꯥꯏꯑꯕꯀꯣ ꯑꯗꯨꯅ ꯑꯗꯨꯝ ꯑꯦ ꯑꯩ ꯁꯨꯃꯥꯏꯅ ꯈꯪꯅꯕ ꯑꯃ ꯂꯩꯔ ꯈꯣꯠꯂꯦꯅ ꯍꯥꯏꯔꯒꯗꯤ ꯊꯃꯣꯢꯅꯁꯨ ꯊꯥꯡꯉꯩꯗꯣ ꯁꯦꯡꯖꯔꯦꯗꯅ ꯑꯣ ꯑꯩꯈꯣꯏꯅ ꯄꯥꯝꯃꯒꯁꯨ ꯌꯥꯗꯧ ꯃꯥꯟꯗ꯭ꯔꯦ ꯃꯥꯁꯤꯗꯤ ꯍꯥꯏꯕꯗꯣ ꯑꯗꯨꯝ ꯃꯣꯏꯁꯨ ꯑꯇꯣꯞꯄ ꯑꯃ ꯌꯦꯡꯖꯒꯦ ꯍꯥꯏꯔꯁꯨ ꯌꯥꯏꯔꯦꯗꯅꯀꯣ ꯑꯗꯣ ꯑꯗꯨꯃꯥꯏꯅ ꯇꯧꯕꯅꯦ ꯑꯗꯣ ꯑꯗꯨꯝ ꯀꯩꯁꯨ ꯀꯥꯏꯗꯦꯗ ꯑꯗꯨꯕꯨꯗꯤ ꯅꯪꯅ ꯑꯗꯨꯝ ꯅꯪꯒꯤꯁꯨ ꯑꯃ ꯂꯩꯖꯔꯕꯅꯤꯅ ꯑꯇꯣꯞꯄ ꯂꯥꯛꯑꯒꯁꯨ ꯅꯪꯅ ꯑꯗꯨꯝ ꯐꯖꯅ ꯍꯥꯏꯗꯣꯛ ꯄꯤꯈ꯭ꯔꯒꯗꯤ ꯀꯩꯁꯨ ꯀꯥꯏꯗꯕ ꯀꯣ ꯑꯗꯨꯅꯤꯗ ꯐꯕꯒꯤꯅꯤ ꯑꯗꯨꯕꯨꯗꯤ ꯍꯔꯥꯎ ꯀꯩꯅꯣ
ꯈꯪꯗꯦꯗ ꯀꯥꯏꯗꯩꯩ ꯁꯨꯝ ꯑꯩ ꯀꯩꯁꯨꯕꯨꯗꯤ ꯈꯟꯖꯤꯜꯂꯨꯗꯦꯗꯥ ꯑꯩꯈꯣꯏ ꯃꯝꯅ ꯁꯨꯝ ꯍꯥꯏꯔꯛꯄꯗꯨꯗ ꯃꯥꯅꯁꯨ ꯌꯥꯝꯅ ꯂꯨꯝꯅꯒ ꯍꯥꯏꯔꯛꯄꯗꯀꯣ ꯍꯥꯏꯗꯤ ꯌꯥꯝ ꯍꯪꯒꯣꯏꯅꯒ ꯑꯩꯈꯣꯏ ꯃꯝꯆꯥꯗ ꯍꯥꯟꯅ ꯄꯥꯎ ꯐꯥꯎꯈ꯭ꯔꯕꯗꯤ ꯈꯣꯏ ꯀꯣꯏꯈ꯭ꯔꯕꯅꯤ ꯑꯩꯈꯣꯏ ꯃꯆꯥꯅ ꯍꯥꯏꯔꯛꯇꯕꯥ ꯈꯣꯠ ꯇꯕ꯭ꯔꯅ ꯈꯣꯏ ꯃꯥꯝꯆꯒꯥ ꯑꯩꯒꯗꯤ ꯊꯦꯡꯅꯕꯗꯨ ꯐꯪꯗ꯭ꯔꯕꯅꯤ ꯅꯀꯣ ꯃꯥꯅ ꯗꯥꯏꯔꯦꯛ ꯍꯪꯕꯁꯨ ꯑꯩꯉꯣꯟꯗ ꯃꯕꯨꯡ ꯑꯣꯏꯕꯅꯤꯅ ꯅꯨꯡꯉꯥꯏꯇꯕꯀꯣ ꯃꯥꯝꯆꯥꯅ ꯑꯩꯒꯤ ꯑꯃꯨꯛ ꯁꯨꯡꯊꯦꯡ ꯇꯦꯡꯅꯥꯗꯦꯅ ꯃꯣꯏꯗꯤ ꯑꯃꯨꯛ ꯑꯩ ꯍꯜꯂꯛꯄꯗ ꯇꯨꯝ ꯂꯩꯔꯝꯃꯅꯤ ꯑꯗꯣ ꯉꯁꯥꯏꯗꯤ ꯍꯪꯉꯛꯑꯦ ꯅꯪ ꯑꯩꯈꯣꯏꯕꯦꯝꯅ ꯍꯥꯏꯕꯗꯨ ꯈꯪꯉꯕꯥꯔ ꯈꯣꯠꯂꯕ ꯌꯥꯗꯣꯔꯤꯕꯥꯔ ꯈꯣꯠꯇꯣꯔꯤꯕ꯭ꯔꯥ ꯃꯤꯗꯤ ꯑꯗꯨꯝ ꯐꯪꯕꯅꯤ ꯄꯩꯁꯥ ꯄꯩꯁꯥ ꯅꯨꯡꯁꯥꯁꯨ ꯄꯥꯏꯕꯅꯤꯅ ꯏꯅꯥꯛ ꯀꯩꯔꯥꯛꯁꯨ ꯈꯨꯟꯕꯅꯤ ꯑꯗꯒꯤ ꯀꯩꯅꯣꯝꯃꯥ ꯇꯝꯅꯤ ꯄꯤꯖꯤ ꯇꯧꯏ ꯍꯥꯏꯕ꯭ꯔꯥ ꯀꯩꯅꯣꯝ ꯑꯃꯁꯨ ꯍꯥꯏꯐꯦꯠ ꯍꯥꯏꯐꯦꯠ ꯍꯥꯏꯕ ꯃꯥꯜꯂꯦꯕ ꯑꯗꯨꯝ ꯅꯨꯡ ꯁꯥ ꯅꯤꯁꯥ ꯄꯩꯁꯥ ꯅꯨꯡꯁꯥ ꯑꯅꯤꯁꯥ ꯄꯩꯁꯥ ꯆꯥꯗꯕ ꯀꯩꯅꯣ ꯇꯧꯗꯕ ꯂꯥꯏ ꯏꯅꯥ ꯈꯨꯟꯕꯩ ꯈꯛ ꯅꯠꯇꯕ ꯑꯗꯨꯒ ꯑꯩꯈꯣꯏ ꯏꯃꯨꯡꯁꯨ ꯃꯨꯟꯅ ꯈꯪꯕꯅꯦ ꯑꯗꯨꯃꯥꯏꯅ ꯇꯧꯕꯅꯦ ꯈꯣꯠꯄ ꯑꯗꯨꯝ ꯍꯥꯏꯔꯛꯄ ꯍꯥꯏꯇꯥꯔꯦ ꯑꯩ ꯀꯩꯅꯣ ꯅꯨꯡꯉꯥꯏꯔꯣꯏꯗ ꯑꯗꯨꯝ ꯑꯩꯒ ꯁꯨꯝ ꯈꯪꯅꯕ ꯂꯩ ꯑꯗꯨ ꯂꯩ ꯑꯗꯨꯃꯥꯏꯅ ꯍꯥꯏꯗꯣꯛꯄꯤꯈ꯭ꯔꯣ ꯈꯣꯠꯈ꯭ꯔꯣ ꯍꯥꯏꯗꯤ ꯂꯩꯃꯤꯟꯅ ꯑꯗꯨꯕꯨ ꯃꯤ ꯑꯗꯣ ꯍꯥꯏꯗꯤ ꯈꯪꯅꯗꯅ ꯍꯦꯛꯇ ꯂꯩꯃꯤꯟꯅꯕ ꯌꯥꯕꯁꯨ ꯅꯠꯇꯦꯅ ꯑꯗꯨꯁꯨ ꯄꯥꯝꯗꯦꯕꯀꯣ ꯑꯗꯨꯒꯤ ꯍꯥꯏꯔꯁꯨ
ꯑꯃ ꯂꯩꯕꯅꯤꯅ
ꯍꯣꯏ ꯑꯗꯨꯕꯨꯗꯤ ꯑꯗꯨꯕꯨꯗꯤ ꯃꯣꯏꯁꯨ ꯍꯣꯏ ꯍꯧꯖꯤꯛꯀꯥꯟꯗꯤ ꯁꯨꯝ ꯀꯩ ꯍꯥꯏꯅꯤ ꯑꯗꯨꯝ ꯍꯥꯏꯗꯤ ꯃꯆꯥ ꯃꯃꯧꯗꯨꯅ ꯂꯩꯔꯨꯕꯗ ꯑꯗꯨꯝ ꯅꯨꯡꯉꯥꯏꯒꯗꯕ ꯅꯨꯡꯉꯥꯏꯒꯗꯕ ꯍꯥꯏꯕꯗꯤ ꯄꯩꯁꯥ ꯅꯨꯡꯁꯥ ꯌꯨꯝ ꯀꯩ ꯏꯅꯛ ꯈꯨꯟꯕ ꯄꯩꯁꯥ ꯄꯥꯏꯕꯒꯤ ꯋꯥ ꯅꯠꯇꯕ ꯑꯗꯨꯝ ꯃꯤꯗꯨꯕꯨ ꯒ꯭ꯌꯥꯟ ꯇꯥꯔꯒꯗꯤ ꯂꯣꯏꯅ ꯁꯦꯝꯕ ꯌꯥꯏꯗꯅꯀꯣ ꯑꯗꯨꯏꯗꯨꯗꯤ ꯑꯗꯒꯤ ꯑꯗꯨꯒꯨꯝꯕꯁꯨ ꯁꯨꯝ ꯌꯦꯡꯉꯛꯄꯒꯤ ꯑꯣꯏꯔꯝꯅꯦꯕꯀꯣ ꯃꯣꯏꯅꯁꯨ ꯑꯗꯒꯤ ꯑꯗꯨꯒꯤ ꯑꯣꯏꯔꯝꯕꯁꯨ ꯌꯥꯏꯌꯦ ꯑꯗꯣ ꯍꯣꯏ ꯑꯗꯨꯃꯥꯏꯅ ꯍꯥꯏꯗꯣꯛꯈꯤꯕꯗꯨꯅꯗꯤ ꯐꯩ ꯑꯗꯣ ꯅꯣꯏ ꯑꯃꯗꯣ ꯍꯥꯟꯅ ꯅꯪ ꯁꯨꯃꯥꯏꯅ ꯈꯪꯅꯕ ꯑꯃ ꯂꯩꯕꯅꯤ ꯈꯣꯠꯄꯅꯦ ꯈꯪꯗꯕ꯭ꯔꯣ ꯃꯥꯗꯣ ꯀꯃꯥꯏꯅ ꯇꯧꯒꯦ ꯍꯥꯟꯅꯗꯒꯤ ꯅꯪ
ꯈꯪꯕꯅꯦ ꯈꯪꯕꯗꯨꯗ ꯑꯗꯨꯝ ꯃꯥꯅ ꯑꯗꯨꯝ ꯄꯥꯎ ꯐꯥꯎꯅꯩꯔꯥ ꯐꯥꯎꯅꯗ꯭ꯔꯤꯕ ꯒꯤꯌꯟ ꯃꯦꯟ ꯇꯥꯗꯕꯒꯤ ꯑꯃꯁꯨ ꯀꯟꯐꯥꯔꯝ ꯇꯥꯗꯕꯤ ꯍꯪꯉꯛꯀꯦ ꯈꯣꯠꯀꯦ ꯑꯗꯨꯃꯥꯏꯅ ꯍꯥꯏꯔꯝꯕ ꯖꯥꯠꯅꯤ ꯑꯗꯨ ꯃꯥꯟꯅꯕꯨꯗꯤ ꯑꯩꯉꯣꯟꯗ ꯍꯪꯉꯦ ꯅꯪ ꯑꯃꯗꯣ ꯄꯥꯎ ꯐꯥꯎꯅꯥꯔꯤꯕꯔꯥ ꯈꯣꯠꯂꯤꯕ꯭ꯔꯅ ꯍꯪꯉꯛꯑꯝꯕꯅꯦꯕ ꯍꯣꯏ ꯑꯗꯨꯝ ꯄꯥꯎ ꯐꯥꯎꯅꯔꯤ ꯈꯣꯠꯂꯤ
ꯍꯥꯏꯗꯤ ꯍꯥꯏꯈꯤꯕꯥꯅꯤ ꯑꯣ ꯍꯣꯏ ꯑꯗꯨ ꯑꯗꯨ ꯑꯣꯏꯔꯕꯨꯗꯤ ꯃꯥꯁꯨ ꯃꯤꯅ ꯁꯨꯝ ꯍꯪꯉꯛꯄꯗꯨꯒꯤ ꯑꯃꯨꯛ ꯍꯦꯛ ꯑꯥ ꯇꯨꯃꯤꯟ ꯂꯩꯊꯣꯛꯄꯗꯨꯁꯨ ꯅꯨꯡꯉꯥꯏꯖꯗꯅ ꯍꯪꯉꯛꯏ ꯑꯣꯏꯔꯝꯅꯤ ꯑꯗꯨ ꯑꯗꯣ ꯍꯧꯖꯤꯛꯇꯤ ꯍꯪꯉꯛꯑꯒ ꯅꯪꯅꯁꯨ ꯁꯨꯃꯥꯏ ꯁꯨꯃꯥꯏꯅ ꯍꯥꯏꯔꯛꯑꯦ ꯍꯥꯏꯕꯗꯣ ꯇꯝꯈ꯭ꯔꯒꯗꯤ ꯐꯔꯦꯗꯅꯀꯣ ꯃꯣꯏꯗꯁꯨ ꯍꯣꯏ ꯐꯔꯦ ꯑꯗꯨꯗꯤ ꯀꯩꯅꯣ ꯇꯧꯔꯣꯅꯦ ꯅꯪꯁꯨ ꯊꯦꯡꯉꯅꯤ ꯋꯥꯔꯅꯤ ꯍꯌꯦꯡ ꯑꯃꯨꯛ ꯊꯕꯛ ꯆꯠꯇꯣꯏꯅꯤꯅ ꯄꯣꯊꯥꯒꯦꯁꯨ ꯄꯣꯊꯥꯖꯔꯥꯁꯥꯅꯨ
ꯎꯝ ꯊꯝꯃꯦ ꯊꯝꯃꯦ